ꯅꯪ ꯍꯧꯖꯤꯛꯇꯪ ꯐꯣꯟ ꯇꯧꯔꯛꯑꯝꯕ꯭ꯔꯥ
ꯑꯩ ꯉꯁꯥꯏꯗꯣ
ꯑꯥ
ꯑꯩ ꯇꯧꯔꯛꯑꯒ ꯅꯪꯗꯣ ꯑꯃꯨꯛ ꯐꯣꯟ ꯇꯧꯒꯦ ꯍꯥꯏꯕꯒꯤ ꯑꯩ ꯑꯃꯨꯛ ꯀꯛꯊꯠꯄ
ꯑꯣ ꯑꯣ ꯑꯣ ꯀꯣꯜ ꯀꯩꯅꯣ ꯂꯩꯔꯝꯕꯗꯨꯏ ꯎꯝ ꯀꯩꯅꯣ ꯅꯪ ꯋꯥꯔꯤ ꯁꯥꯟꯅꯔꯝꯕꯗꯣ ꯍꯥ
ꯇꯨꯝꯅꯤꯡꯗꯔꯤ
ꯈꯔ ꯈꯔ ꯎꯏꯔꯝꯃꯕꯅꯦ ꯅꯣꯏ ꯑꯕꯨꯡꯒ ꯑꯃꯨꯛ ꯑꯩꯅ ꯂꯥꯎꯕꯗꯣ ꯇꯥꯕ꯭ꯔꯕ ꯃꯥ ꯄꯪꯕꯒꯤ ꯑꯩꯅ ꯋꯥ ꯍꯧꯅ ꯍꯧꯅ ꯉꯥꯡꯕꯗꯣ ꯇꯨ ꯉꯥꯡꯉꯨꯕꯗꯒꯤ ꯑꯩꯁꯦꯃꯨꯛ ꯃꯤꯠ ꯁꯤꯡ ꯇꯣꯔꯛꯑꯦ
ꯎꯝ ꯇꯨꯝꯅꯤꯡꯉꯛꯑꯦ ꯑꯩꯗꯣ
ꯍꯥ
ꯍꯧꯔꯦꯟ ꯍꯧꯗꯣꯛꯑꯒ ꯁꯄꯦꯟꯒ ꯌꯦꯡꯒꯦ ꯑꯃꯨꯛ ꯇꯧꯔꯒꯦ ꯇꯧꯅꯦ ꯌꯦꯡꯗꯣꯏꯅꯦꯀꯣ
ꯗꯣꯏꯅꯤꯀꯣ ꯑꯃꯨꯛ ꯌꯦꯡꯁꯤ ꯂꯥꯛꯑꯣ ꯁꯤꯗ ꯑꯩ ꯂꯦꯞꯇꯣꯞꯇꯒꯤ ꯑꯩ ꯇꯤꯚꯤꯗ ꯁꯝꯕꯗꯣ ꯌꯥ ꯍꯩꯇꯦ ꯌꯥꯗꯦ ꯍꯥꯞꯇ꯭ꯔꯤꯕ ꯅꯠꯇ꯭ꯔꯣ ꯇꯤꯚꯤ ꯄꯩꯁꯥ
ꯎꯝ ꯍꯥꯞꯇ꯭ꯔꯤ
ꯎꯝ ꯗꯩꯩꯒꯥ ꯀꯩꯅꯣ ꯑꯈꯣꯏ ꯉꯁꯥꯏ ꯀꯩ ꯋꯥꯔꯤ ꯁꯥꯟꯅꯔꯝꯒꯦ ꯇꯨꯝꯅꯤꯡꯉꯕ ꯇꯨꯝꯕꯁꯤꯔ ꯅꯠꯇ꯭ꯔꯒꯅ
ꯄꯣꯇꯨꯒꯜꯒ ꯁ꯭ꯄꯦꯟ ꯇꯃꯒꯦ
ꯉꯥꯈꯣꯕ
ꯉꯥꯏꯈꯣꯕ ꯍꯣ ꯍꯣ ꯉꯥꯏꯒꯦ ꯉꯥꯏꯒꯦ ꯉꯥꯏ ꯉꯁꯤ ꯃꯟꯗꯦꯅꯤꯀꯣ ꯎꯝ ꯉꯁꯤ ꯀꯅꯥꯏ ꯕꯗꯦꯅꯣ
ꯉꯁꯤ ꯀꯅꯥꯒꯤꯁꯨ ꯕꯔꯗꯦ ꯂꯩꯇꯦ ꯍꯌꯦꯡ
ꯍꯌꯦꯡ ꯍꯌꯦꯡ ꯀꯅꯥꯏ ꯕꯗꯗꯦꯅꯣ ꯑꯉꯥꯡꯒꯤꯅꯣ ꯀꯅꯥ ꯑꯉꯥꯡ
ꯑꯉꯥꯡ ꯑꯃ
ꯑꯣ ꯑꯣ ꯃꯥꯏ ꯕꯔꯗꯦꯔꯣ
ꯍꯣꯏ ꯃꯥꯅꯦ
ꯗꯤꯜ ꯀꯩꯅꯣꯒꯤ ꯃꯆꯥꯗꯣ
ꯎꯝ
ꯃꯥ ꯆꯍꯤ ꯀꯌꯥ ꯁꯨꯏꯅꯣ ꯑꯅꯤ ꯑꯍꯨꯝ
ꯆꯍꯤ ꯑꯍꯨꯝ ꯁꯨꯗꯣꯔꯦ ꯍꯥꯏꯌꯦ
ꯍꯥꯏꯌꯦ ꯎꯝ ꯑꯌꯥ ꯃꯥꯅꯦ ꯀꯣꯏ ꯑꯩ ꯑꯩꯈꯣꯏꯖ ꯑꯩ ꯂꯩꯌꯦ ꯑꯗꯨ ꯄꯣꯛꯄꯩꯗꯣ ꯑꯩꯅ ꯁꯤꯡꯖꯨ ꯇꯞꯇꯥꯥꯏ ꯄꯤꯖꯔꯒ ꯑꯉꯥꯡꯗꯨ ꯄꯣꯛꯈꯤꯕꯅꯦ
ꯅꯪ ꯂꯩ
ꯅꯪ ꯂꯩꯕ꯭ꯔꯥ ꯑꯗꯨꯗ ꯂꯩꯌꯦ ꯑꯩꯅ ꯃꯤꯃꯤ ꯁꯤꯡꯖꯨ ꯇꯞꯇꯥꯏ ꯇꯧꯔꯒ ꯎꯝ ꯑꯗꯨꯒ ꯁꯨꯝ ꯆꯥꯛ ꯑꯣ ꯑꯩ ꯂꯨꯍꯣꯡꯕ ꯑꯝꯗꯥꯏꯒꯤ ꯌꯨꯝꯗ ꯂꯩꯕꯗꯣ ꯗꯨ ꯑꯣꯏꯔꯝꯗꯧ ꯃꯥꯜꯂꯦ ꯑꯩ ꯈꯟꯕꯗ
ꯅꯠꯇꯦ ꯁꯨꯝ ꯀꯥꯟꯗ ꯃꯥꯅꯦ ꯅꯠꯇꯦ ꯀꯩꯅꯣ ꯑꯩ ꯁꯤꯗ ꯀꯩꯗꯧꯔꯨꯏꯅꯣ ꯑꯗꯨꯗ ꯈꯪꯗꯦꯗ ꯑꯩꯁꯨ ꯀꯩꯗꯧꯏ ꯖꯨꯟꯗ ꯌꯨꯝꯗ ꯀꯩꯗꯧꯕꯩ ꯂꯩꯔꯤꯅꯣ ꯑꯩꯁꯦ ꯈꯪꯗꯦꯗ
ꯀꯥꯎꯔꯦ ꯑꯩ ꯂꯩꯕꯝꯖꯤꯅ ꯑꯃꯗ ꯃꯨꯛ ꯂꯩ ꯑꯁ꯭ꯋꯥꯏꯗ ꯑꯃꯨꯛ ꯂꯩ ꯑꯁ꯭ꯋꯥꯏꯗ ꯑꯃꯨꯛ ꯂꯩ
ꯑꯩꯒꯤ ꯄꯨꯟꯁꯤ ꯏꯁꯩ ꯁꯛꯄꯗꯤ ꯌꯥ ꯏꯁꯩ ꯁꯛꯄ ꯅꯨꯡꯉꯥꯏꯇ꯭ꯔꯦ ꯁꯛꯑꯒꯨꯝꯁꯤ
ꯁꯛꯑꫭ
ꯁꯛꯑꯣ ꯎꯝ ꯅꯨꯡꯉꯥꯥꯏꯇ‌‌ꯦ
ꯑꯗꯨꯒꯅ‌ꯦ ꯂꯩꯏꯔꯝꯃꯤ ꯑꯩꯒꯤꯁꯨ ꯅꯪ ꯑꯃ ꯁꯤ ꯑꯩ ꯁꯤꯃꯥ ꯑꯃꯖꯨ ꯌꯦꯡꯉꯤꯌꯦ ꯀꯔꯤꯅꯥ ꯀꯥꯄꯨꯔꯒꯤ ꯊꯥꯏꯅꯒꯤ ꯍꯦꯔꯣꯋꯤꯟ ꯍꯥꯏꯗꯣ ꯌꯦꯡꯉꯕ ꯔꯣꯏꯟ ꯍꯥꯏꯕ ꯔꯣꯏꯅꯤ ꯍꯥꯏꯕ꯫ ꯑꯗꯨꯏ ꯁꯤꯃꯥꯗꫭ ꯌꯦꯡꯉꯦ ꯃꯥꯅ ꯑꯦꯛꯇ꯭ꯔꯦꯁ ꯑꯣꯏꯕꯩꯗꯣ꯫
ꯑꫭ ꯃꯥꯅ ꯑꯦꯛꯇ꯭ꯔꯦꯁ ꯑꯣꯏꯕ꯫
ꯎꯝ ꯃꯥꯅ ꯃꯥꯁꯦ ꯑꯦꯛꯇ꯭ꯔꯦꯁ ꯑꯣꯏꯗꯣꯏ ꯁꯨꯄꯔꯁ꯭ꯇꯥꯔ ꯑꯣꯏꯕꯩꯗꯣ꯫
ꯑꯣ ꯑꯣ ꯈꯪꯉꯦ ꯈꯪꯉꯦ꯫
ꯎꯝ꯫
ꯑꯃ ꯃꯌꯥꯝ
ꯃꯥꯍꯤ ꯇꯧꯕꯗꫭ꯫
ꯑꯣ꯫
ꯑꯗꯨ ꯌꯦꯡ ꯉꯝꯕꯅꯤꯗꯥ꯫ ꯑꯗꯨ ꯅꯄꯥ ꯌꯥꯎꯋꯦ ꯅ ꯌꯦꯡꯕꯅꯦ ꯑꯁ ꯑꯩ ꯄꯨꯛ ꯌꯥꯝ ꯊꯜꯂꯦꯉꯣ꯫
ꯆꯛꯆꯥꯥꯔꯣ꯫
ꯆꯥꯛ ꯆꯥꯕꯒꯤ ꯅꯠꯇ꯭ꯔꫭ ꯄꯨꯛ ꯊꯜꯂꯤꯁꯦ꯫
ꯃꯨꯇꯥ ꯍꯥꯏꯗꯤ ꯊꯥꯟꯂ‌ꯦ꯫ ꯁ꯭ꯂꯤꯝ ꯑꯣꯏꯔꯛꯀꯅꯤ꯫
ꯍꯥ꯫
ꯅꯪ ꯌꯣꯒꯥ ꯀꯔꯤ ꯀꯔꯥꯒꯨꯝꯕꯗꯤ ꯇꯧꯅꯤꯡꯗ꯭ꯔꯣ꯫
ꯑꯩꯗꯣ ꯇꯧꯗꯤ ꯊꯃꯣꯏ ꯅꯗꯤ ꯌꯥꯝ ꯇꯧꯅꯤꯡꯏꯤ ꯏꯁꯥꯁꯤꯅ ꯇꯧ ꯇꯧꯅꯤꯡꯗꯕ꯫
ꯑꯗꯣ ꯌꫭ ꯌꯣꯒꯥ ꯇꯧꯕꯗꯣ ꯀꯪꯕꯅꯦ꯫
ꯈꯪꯉꯦ ꯑꯩꯁꯨ꯫
ꯅꯠꯇꯦ ꯑꯩꯅ ꯍꯥꯏꯕꯗꯤ ꯌꯣꯒꯥ ꯇꯧꯕꯗꯣ
ꯑꯥ꯫
ꯏꯁꯥꯗꯣ ꯀꯪꯉꯛꯀꯗ꯭ꯔꯅ
ꯈꯪꯗꯦ ꯈꯔꯗꯤ ꯑꯗꯨꯝ ꯀꯪꯉꯛꯀꯅꯤ ꯀꯩꯅꯣ꯫
ꯑ ꯀꯩꯅꯣ ꯖꯤꯝꯒꯨꯝꯕ ꯆꯠꯄ ꯑꯗꯨꯗꯥ ꯇꯧꯕꯗꯨꯗꯤ꯫
ꯑꯝ ꯖꯤꯝ ꯑꫭ ꯑꯗꯨꯅ ꯍꯦꯟꯅ ꯐꯔꯤꯅꯦ ꯗꯥꯏꯇꯤꯡ ꯇꯧꯕ ꯍꯥꯏꯗꯤ ꯎꯝ ꯎꯝ ꯆꯥꯕ ꯀꯛꯄ ꯅꯠꯇꯕ ꯑꯗꯤ ꯍꯦꯜꯗꯤꯌꯔ ꯑꯣꯏꯅ ꯆꯥꯕꯗꯣ ꯑꯣꯞꯁꯟꯗꯣ꯫
ꯎꯝ꯫ ꯍꯦꯜꯗꯤꯌꯔ ꯑꯣꯞꯁꯟ ꯅꯠꯇꯕ ꯑꯩꯈꯣꯏꯅ ꯑꯗꯨꯝ ꯆꯤꯟꯖꯥꯛ ꯆꯥꯕ ꯔꯤꯒꯨꯂꯔ ꯑꯗꯨꯃꯥꯏꯅ ꯆꯥꯕꯗꯣ꯫
ꯍꯣꯏ ꯈꯔ ꯋꯀꯥꯎꯒꯗꯝꯅꯤ꯫ ꯇꯧꯔꯕꯨꯗꯤ ꯑꯗꯨꯝ ꯕꯔꯟ ꯇꯧꯔꯦꯗꯅ ꯀꯦꯂꯣꯔꯤꯗꫭ꯫ ꯑꯗꯨꯅ ꯍꯣꯏ ꯈꯤꯇꯪ ꯑꯗꯨꯝ ꯈꯔ ꯀꯪꯊꯔꯛꯄꯕꯨꯗꯤ ꯑꯗꯨꯝ ꯌꯥꯏ꯫
ꯂꯧꯒꯨꯝꯕ ꯆꯠꯄꯗꯨꯅ ꯇꯧꯔꯗꫭ꯫
ꯍꯣ ꯍꯣ ꯍꯣ ꯑꯗꯨꯃꯥꯏꯅ꯫
ꯎꯝ꯫
ꯂꯧ ꯆꯠꯂꯁꯤ ꯀꯔꯤ ꯀꯥꯟꯅꯕ ꯐꯪ
ꯈꯪꯗ‌ꯦꯗ ꯑꯩꯁꯨ ꯂꯧ ꯆꯠꯂꯁꯤꯔꯥ꯫
ꯑꯩꯌꯥ ꯃꫭꯏ ꯂꯧꯗ ꯐꯨꯠꯕꯣꯜ ꯁꯥꯟꯅꯕꯅꯦ ꯌꯥꯝ ꯅꯨꯡꯉꯥꯏꯗꯧ ꯃꯥꯜ ꯂꯩꯈꯦꯝ ꯑꯩ ꯑꯗꯨꯃꯥꯏꯅ ꯑꯃꯨꯛꯇꯪ ꯃꯣꯠꯅ ꯁꯥꯟꯅꯅꯤꯡꯉꯦ ꯂꯩꯈꯣꯝ ꯇꯧꯔꯒ ꯍꯥ ꯇꯧꯔꯒ ꯁꯥꯟꯅꯕꯗꯣ ꯁꯥꯟꯅꯅꯤꯡꯉꯤ ꯅꯨꯡ ꯅꯠꯇꯕ ꯆꯦꯟꯕ ꯌꯥꯝ ꯆꯦꯟꯕꯩ ꯋꯥ ꯅꯠꯇ꯭ꯔꯒ ꯁꯨꯝ ꯈꯪꯗꯦ ꯌꯥꯝꯅ ꯅꯨꯡꯉꯥꯏ ꯌꯥꯝ ꯐ꯭ꯔꯤ ꯑꯣꯏꯗꯧ ꯋꯥꯠꯂꯦ ꯍꯥꯏꯕ ꯍꯥꯏꯕꯗꯤ ꯅꯠꯇꯗꯤ ꯌꯨꯖ꯭ꯋꯦꯜꯂꯤ ꯑꯩꯈꯣꯏ ꯑꯣꯄꯗꯤ ꯑꯗꯨ ꯎꯝ
ꯆꯣꯡꯁꯅꯥꯕ
ꯁꯅꯕꯗꯣ ꯅꯪ ꯁꯅꯗꯤ ꯁꯥꯟꯅꯔꯕꯅꯦ ꯀꯔꯤ
ꯆꯣꯡꯕ ꯁꯥꯟꯅꯕ ꯑꯗꯣ ꯕꯦꯠꯃꯤꯟꯇꯟꯒꯨꯝꯕ ꯚꯣꯂꯤꯕꯣꯜꯒꯨꯝꯕ
ꯊꯥꯏꯅ ꯑꯩ ꯁ꯭ꯀꯨꯜꯗꯒꯗꯤ ꯈꯔ ꯁꯥꯟꯅꯔꯛꯄꯅꯤ ꯕꯥꯁ ꯀꯦꯠꯕꯣꯜ ꯕꯣꯂꯤꯕꯣꯜꯗꯤ ꯍꯩꯇꯦ ꯑꯩ
ꯕꯥꯁꯀꯦꯠꯕꯣꯜꯗꯤ ꯍꯩꯕ꯭ꯔꯥ
ꯁꯨꯝ ꯈꯔ ꯀꯣꯗꯣꯛ ꯀꯣꯗꯣꯛ ꯀꯣꯗꯣꯛ ꯀꯣꯗꯣꯛ ꯑꯩꯈꯣꯏ ꯁꯨꯝ ꯄꯣꯠꯁꯦ ꯌꯥꯎꯕꯗꯣ ꯕꯥꯁꯀꯦꯠꯕꯣꯜ ꯗ꯭ꯔꯤꯕꯜꯁ ꯇꯧꯕꯗꯣ ꯃꯁꯤ ꯀꯥꯁꯦ ꯌꯥꯝ ꯎꯁꯤꯠꯇꯦ ꯀꯣꯗꯣꯛ ꯀꯣꯗꯣꯛ ꯀꯣꯗꯣꯛ ꯇꯧꯔꯥ ꯄ꯭ꯔꯦꯛꯇꯤꯁ ꯀꯁꯦ
ꯒꯨꯗꯨ ꯒꯨꯗꯨ ꯍꯥꯏꯕꯗꯨ ꯅꯣꯛꯅꯤꯡꯕꯒꯤꯅꯤꯗ
ꯑꯗꯨ ꯁꯥꯟꯅꯔꯛꯏ ꯕꯦꯠꯃꯤꯟꯇꯟꯁꯨ ꯈꯔ ꯁꯥꯟꯅꯔꯛꯏ ꯑꯩꯁꯨ ꯈꯤꯇꯪ ꯍꯩꯕ ꯑꯣꯏꯕꯩ ꯕꯦꯠꯃꯤꯟꯇꯅꯒꯨꯝꯕ ꯁꯥꯅꯧ ꯍꯥꯏꯕꯗꯤ
ꯑꯧ ꯕꯥꯁꯀꯦꯠꯕꯣꯜꯗꯒꯤꯗꯤ ꯍꯦꯟ ꯀꯔꯤꯒꯨꯝꯕꯗꯤ ꯕꯥꯁꯀꯦꯠꯕꯣꯜꯗꯤ ꯆꯣꯡ
ꯆꯣꯡ ꯆꯦꯜꯂꯒ ꯀꯔꯤ ꯀꯔꯥ ꯇꯧꯏꯗꯅ ꯎꯝ
ꯌꯥꯝꯅꯗꯤ ꯆꯦꯟꯗꯔꯦꯗꯅ ꯈꯤꯇꯪ ꯈꯤꯇꯪ ꯇꯛ ꯇꯛ ꯇꯧꯕꯗꯣ ꯑꯗꯨꯒꯨꯝ ꯈꯔ ꯂꯥꯏꯠ ꯑꯣꯏꯕ ꯑꯗꯨ ꯁꯥꯟꯅꯕ ꯑꯩꯁꯨ ꯕꯦꯠꯃꯤꯇꯟ ꯌꯥꯝ ꯁꯥꯟꯅꯅꯤꯡꯉꯤ
ꯎꯝ ꯂꯥꯛꯑꯣ ꯁꯟꯅ ꯑꯩ ꯍꯟꯗꯛ ꯊꯣꯛꯄꯗꯩꯩꯗꯤ ꯅꯣꯏ ꯑꯕꯣꯛꯅ ꯑꯩꯁꯦ ꯑꯌꯨꯛ ꯑꯌꯨꯛꯋꯀꯤꯡ ꯄꯨꯔꯅꯤꯒ ꯍꯥꯏꯌꯦ ꯑꯩ ꯈꯪꯗꯦ ꯑꯁꯦꯡꯕ ꯑꯣꯏꯔ ꯁꯦꯡꯗꯕ꯭ꯔꯥ ꯑꯩ ꯑꯩ ꯌꯥꯝ ꯀꯤꯍꯩ ꯅꯍꯥꯟꯃꯨꯛ ꯑꯩ ꯂꯨꯍꯣꯡꯕ ꯆꯦꯟꯕ ꯅꯠꯇꯦ ꯆꯠꯄꯅꯤ ꯑꯍꯥꯟꯕ ꯂꯨꯍꯣꯡꯕ ꯅꯧꯔꯤꯉꯩ ꯃꯣꯏ ꯃꯃꯥꯗꯤ ꯑꯗꯨꯝ ꯋꯥꯛꯀꯤꯡ ꯆꯠꯂꯦꯕ ꯈꯪꯉꯕ꯭ꯔꯥ ꯑꯌꯨꯛ ꯉꯟꯇꯥ ꯍꯧꯒꯠꯂ ꯆꯠꯈꯤꯗꯣꯏꯅꯤ ꯑꯩ ꯍꯧꯒꯠꯇ꯭ꯔꯤꯉꯩꯗ ꯃꯥ ꯋꯥꯛꯀꯤꯡ ꯆꯠꯂꯒ ꯂꯩꯔꯝꯃꯅꯤ ꯑꯗꯣ ꯃꯣꯏ ꯃꯃꯥ ꯃꯆꯥꯁꯤꯅ ꯅꯝꯗꯅ ꯑꯩꯁꯦ ꯄꯨꯔꯦ ꯇꯟ ꯄꯤꯖꯗꯣꯏꯅꯦꯅ ꯈꯪꯉꯕ꯭ꯔꯥ
ꯎꯝ
ꯀꯣꯏꯄꯨ ꯀꯣꯢꯄꯨ ꯄꯨꯔꯒꯅꯦ ꯇꯟꯁꯨ ꯄꯤꯖꯗ꯭ꯔꯤꯕ ꯅꯨꯃꯤꯠ ꯅꯤꯅꯤ ꯆꯠꯂꯝꯃꯦ ꯋꯥꯛꯀꯤꯡ ꯃꯣꯏꯗꯣ ꯉꯝꯃꯛꯇꯗ ꯇꯣꯛꯑꯦ
ꯎꯝ ꯅꯨꯃꯤꯠ ꯑꯅꯤ ꯈꯛ
ꯂꯨꯍꯣꯡꯕ ꯅꯧꯔꯤꯉꯩꯗ ꯑꯣ ꯑꯣ ꯑꯣ ꯍꯧꯄꯨꯗꯤ ꯍꯣꯏ ꯍꯥꯏꯗꯤ ꯑꯍꯥꯟꯕ ꯃꯣꯏ ꯔꯨꯇꯤꯟ ꯃꯌꯥꯝꯗꯣ ꯀꯗꯥꯏꯗꯒꯤ ꯑꯩꯗꯤ ꯑꯗꯨꯀꯥꯟꯗ ꯍꯥꯏꯗꯤ ꯀꯩꯅꯣ ꯑꯌꯨꯛ ꯉꯟꯇꯥ ꯍꯧꯒꯠꯄ ꯍꯦꯕꯤꯠ ꯄꯨꯟꯁꯤꯒꯤ ꯁꯨꯡꯂꯩ ꯂꯩꯔꯛꯄ ꯅꯠꯇꯦꯗꯅ
ꯎꯝ
ꯄꯨꯟꯁꯤ ꯑꯍꯥꯥꯟꯕꯅꯦ ꯑꯩꯅ ꯂꯨꯍꯣꯡꯉꯀꯥꯟꯗ ꯉꯟꯇꯥ ꯍꯧꯒꯠꯂꯤꯗꯣ ꯄꯨꯡ ꯃꯉꯥ ꯇꯔꯨꯛꯇ ꯍꯧꯒꯠꯂꯤ ꯑꯍꯥꯟꯕꯗ ꯑꯩ ꯈꯪꯕ꯭ꯔꯦꯛ ꯈꯪꯉꯦ ꯑꯗꯨ ꯈꯔ ꯂꯩꯔꯕꯨꯗꯤ ꯍꯩꯅꯔꯛꯑꯦꯗ ꯑꯗꯨꯝ ꯎꯝ ꯍꯩꯔꯦ ꯊꯕꯛ ꯍꯥꯏꯗꯤ ꯍꯥꯟꯅꯗꯤ ꯆꯥꯛ ꯊꯣꯡꯕ ꯀꯥꯏꯗꯣ ꯍꯥꯏꯗꯤ ꯑꯩꯈꯣꯏꯅ ꯑꯗꯨꯝ ꯑꯩꯅ ꯈꯤꯇꯪ ꯁꯨꯝ ꯊꯣꯡꯉꯁꯨ ꯊꯣꯡꯗꯦꯅ ꯑꯃꯇꯣꯟ ꯍꯣꯏ ꯆꯤꯆꯦ ꯍꯣꯏ ꯃꯣꯏ ꯍꯤꯟꯖꯥꯡꯒꯨꯝꯕ ꯑꯗꯨꯝ ꯁꯦꯝꯃꯝꯃꯀꯣ ꯉꯧꯕ ꯈꯣꯠꯄ ꯈꯛꯇꯅꯤꯅ ꯑꯩꯅ ꯇꯧꯗꯣꯏꯁꯦ ꯑꯗꯨꯅ ꯑꯩ ꯌꯥꯝ ꯅꯣꯛꯅꯤꯡ ꯖꯠꯅꯦꯀꯣ ꯆꯥꯛ ꯍꯥꯏꯗꯤ ꯑꯥ ꯍꯤꯟꯖꯥꯡ ꯊꯣꯡ ꯀꯥꯡꯁꯣꯏ ꯁꯥꯍꯜꯂꯦꯅ ꯈꯜꯂꯣ ꯈꯪꯉꯕ꯭ꯔꯥ ꯑꯗ ꯀꯥꯡꯁꯣꯏ ꯈꯣꯏꯗꯤ ꯎꯝ ꯏꯁꯤꯡꯗꯣ ꯁꯧꯒꯠꯂꯛꯇ꯭ꯔꯤ ꯏꯁꯤꯡꯗꯨ ꯁꯧꯒꯠꯂꯀꯥꯟꯗ ꯄꯣꯠ ꯆꯩ ꯍꯥꯞꯇꯣꯏꯅꯦꯒ ꯍꯥꯏ ꯏꯁꯤꯡꯗꯣ ꯁꯧꯒꯠꯂꯛꯄ ꯉꯥꯏꯔꯒ ꯂꯩꯗꯣꯏꯅꯦꯕ ꯍꯥꯏꯗꯤ ꯑꯇꯣꯞꯄꯗꯪ ꯀꯥꯡꯍꯧꯒꯨꯝꯕ ꯉꯧꯈꯠꯄ ꯈꯣꯠꯄꯒꯁꯨ ꯑꯗꯨꯝ ꯌꯥꯏꯗꯅ ꯑꯗꯨꯁꯨ ꯈꯪꯉꯣꯏꯗꯣꯏꯅꯦ ꯑꯩꯖꯦ ꯏꯁꯤꯡꯗꯣ ꯁꯧꯒꯠꯂꯛꯄꯗꯣ ꯉꯥꯏꯔꯅꯤꯅ ꯑꯗꯨꯒ ꯑꯃꯨꯛ ꯍꯥꯞꯄꯅꯤ ꯃꯇꯝꯗꯣ ꯊꯤ ꯀꯨꯏꯅ ꯆꯪꯉꯦꯗꯅ ꯈꯪꯉꯥꯕ꯭ꯔꯥ ꯑꯩ ꯑꯁ ꯀꯩꯅꯣ ꯃꯤꯗꯤ ꯌꯥꯝ ꯑꯍꯥꯟꯕꯅꯦꯕꯀꯣ ꯍꯣꯏ ꯑꯩꯅ ꯃꯤꯗꯤ ꯆꯥꯛ ꯊꯨꯊꯨꯅ ꯊꯣꯡꯉꯦ ꯑꯩꯅ ꯁꯤꯗ ꯑꯁꯌꯥꯝ ꯀꯨꯏ ꯀꯨꯏ ꯆꯪꯉꯤꯁꯦ ꯀꯩꯒꯤꯅꯣ ꯇꯧꯔ ꯑꯗꯨꯃꯥꯏ ꯇꯧꯔ ꯇꯧꯔ ꯑꯩꯖꯦ ꯍꯩꯔꯛꯑꯦ ꯁꯨꯝ ꯁꯨꯝ ꯍꯩꯒꯠꯂꯛꯑꯦ ꯈꯪꯉꯕ꯭ꯔꯥ ꯑꯗꯩꯗꯤ ꯊꯨꯔꯦ ꯑꯩ ꯄꯨꯡ ꯃꯥꯄꯟꯗꯒ ꯆꯥꯛꯀ ꯂꯣꯏ ꯍꯟꯗꯛꯇꯤ ꯑꯩ ꯉꯟ ꯉꯟꯇꯥ ꯉꯟꯇꯥ ꯂꯣꯏꯁꯤꯜꯂꯃꯤ ꯑꯌꯨꯛ ꯉꯟꯇꯥ ꯎꯝ ꯄꯨꯡ ꯀꯩꯅꯣꯗ ꯉꯟꯇꯥ ꯍꯧꯒꯠꯂꯅꯤꯅ ꯋꯥꯛꯀꯤꯡ ꯆꯠꯊꯣꯛꯑꯅꯤ ꯑꯃ ꯇꯧꯔꯅꯤ
ꯋꯥꯛꯀꯤꯡ ꯆꯠꯊꯣꯛꯑꯅꯤ ꯑꯃꯨꯛ ꯍꯥꯏꯔꯒ ꯑꯃꯨꯛ ꯇꯨꯝꯊꯣꯛ ꯇꯥꯅ ꯂꯩꯅꯤꯀꯣ ꯅꯪꯁꯨ
ꯇꯨꯝꯃꯣꯏꯍꯦ ꯑꯩ ꯃꯌꯥꯝ ꯀꯪꯊꯒꯗꯣꯏꯅꯦ ꯅꯨꯡꯊꯤꯟꯗ ꯇꯨꯝꯗꯣꯏꯅꯦ ꯑꯩ ꯍꯥꯏꯗꯤ ꯅꯣꯏ ꯑꯕꯨꯡꯉꯣꯗꯣ ꯉꯟꯇ ꯉꯟꯇ ꯍꯧꯒꯠꯄꯗꯤ ꯌꯥꯎꯋꯦ ꯍꯧꯒꯠꯇꯣꯏꯅꯤ ꯃꯥ ꯄꯨꯡ ꯑꯍꯨꯝꯗ ꯍꯧꯒꯠꯂꯒ ꯑꯣꯇꯣ ꯊꯧꯕꯅꯦ
ꯑꯥ ꯄꯨꯡ ꯑꯍꯨꯝꯗ ꯑꯩꯏ
ꯍꯣꯏ ꯄꯨꯡ ꯑꯍꯨꯝꯗ ꯍꯧꯒꯠꯂ ꯑꯣꯇꯣ ꯊꯧꯗꯣꯏꯅꯦ ꯃꯥ ꯅꯨꯡꯇꯤꯒꯤꯗꯤ ꯅꯠꯇꯦ ꯉꯁꯤ ꯉꯁꯤ ꯉꯁꯤ ꯊꯧꯔꯗꯤ ꯌꯥꯝ ꯉꯟꯂꯦꯗ ꯃꯣꯏ ꯕꯖꯥꯔꯒꯤ ꯃꯤ ꯃꯌꯥꯝ ꯂꯥꯛꯄꯗꯣ ꯑꯗꯨꯗꯣ ꯑꯗꯨꯒꯤ ꯆꯠꯇꯣꯏꯕ
ꯎꯝ
ꯑꯗꯨꯒ ꯃꯥꯗꯤ ꯃꯣꯏ ꯑꯦꯁꯣꯁꯤꯌꯦꯁꯟ ꯑꯦꯁꯣꯁꯤꯌꯦꯁꯟꯁꯨ ꯌꯥꯎꯗꯦꯕ ꯈꯪꯉꯕ꯭ꯔꯥ ꯍꯨꯔꯥꯜꯂ ꯊꯧꯔꯤꯅꯦꯕ ꯑꯁ ꯑꯌꯨꯛ ꯅꯨꯡꯊꯤꯟꯗꯗꯤ ꯐꯥꯗꯣꯏꯅꯤꯗꯅ ꯃꯣꯏ ꯐꯥꯔꯗꯤ ꯐꯥꯏꯟ ꯊꯤ ꯊꯤꯗꯣꯏꯅꯦꯕ ꯈꯪꯉꯕ꯭ꯔꯥ ꯑꯗꯨꯒꯤ ꯎꯝ ꯃꯌꯥꯝ ꯊꯣꯛꯅꯔꯛꯇ꯭ꯔꯤꯉꯩꯗ ꯃꯥꯁꯦ ꯊꯧꯗꯣꯏꯅꯦ ꯑꯌꯨꯛ ꯉꯟꯇꯥ ꯊꯧꯔꯅꯤꯅ ꯄꯨꯡ ꯑꯍꯨꯝꯗꯒꯤ ꯄꯨꯡ ꯇꯔꯦꯠ ꯅꯤꯄꯥꯥꯟ ꯐꯥꯎꯕ ꯍꯜꯂꯛꯑꯅꯤꯗꯅ ꯑꯗꯩ ꯃꯌꯨꯝꯗ ꯀꯔꯤ ꯀꯩꯅꯣꯃꯥꯏ ꯊꯕꯛ ꯑꯇꯩ ꯒꯨꯝꯕ ꯂꯣꯏꯁꯟ ꯈꯣꯠꯆꯟꯕꯒ ꯇꯧꯔꯅꯤ ꯏꯔꯨ ꯂꯨꯖꯥ ꯆꯥꯛ ꯆꯥꯔꯒ ꯇꯨꯝꯃꯅꯤꯗꯅ ꯇꯨꯝꯃꯅꯤ ꯇꯨꯝꯃꯅꯤ ꯇꯨꯝꯃꯅꯤ ꯑꯗꯨꯒ ꯄꯨꯡ ꯃꯔꯤ ꯃꯉꯥꯑꯗꯥꯏ ꯍꯧꯒꯠꯂꯒ ꯑꯃꯨꯛ ꯆꯥ ꯅꯨꯡ ꯊꯛꯑꯒ ꯑꯃꯨꯛ ꯊꯧꯕ ꯆꯠꯇꯣꯏꯅꯦꯕ ꯑꯗꯣ ꯍꯧꯖꯤꯛ ꯍꯥꯟꯂ ꯍꯧꯖꯤꯛ ꯂꯝ ꯂꯝꯕꯤꯗ ꯂꯩ ꯍꯜꯂꯛꯏ ꯍꯥꯏꯗꯤ ꯑꯗꯨꯃꯥꯏꯅ ꯅꯣꯡꯃ ꯑꯃꯥꯏ ꯇꯧꯔꯅꯤ ꯅꯣꯡꯃꯅ ꯑꯃꯨꯛ ꯎꯝ ꯅꯣꯔꯃꯦꯜ ꯑꯣꯏꯗꯣꯏꯕ ꯍꯥꯏꯗꯤ ꯌꯨꯝꯗ ꯑꯗꯨꯝ ꯂꯩꯗꯣꯏꯕ ꯑꯇꯣꯞꯄ ꯊꯕꯛ ꯈꯩ ꯎꯝ ꯂꯩ ꯃꯥꯏ ꯌꯦꯟꯒꯦ ꯑꯗꯨꯒꯤ ꯑꯃꯨꯛ ꯇꯧꯗꯣꯏꯕ ꯑꯃꯥꯏ ꯑꯣꯜꯇꯔꯅꯦꯠ ꯗꯦꯖꯀꯨꯝꯕ ꯆꯠꯂꯦ ꯃꯥꯅ ꯆꯠꯅꯤꯡꯉꯀꯥꯟꯗ ꯁꯨꯝ ꯆꯠ ꯍꯥꯏꯗꯤ ꯌꯥꯝ ꯆꯠꯇꯕ ꯌꯥꯗꯦꯕꯨꯗꯤ ꯅꯠ ꯇꯦ ꯑꯗꯨꯏ ꯁꯨꯝ ꯑꯣꯇꯣꯗꯣ ꯂꯩꯔꯕꯅꯦ ꯄꯥꯝꯃꯨꯌꯦꯅ ꯃꯥꯅ ꯁꯨꯝ ꯊꯧꯕ ꯁꯥꯟꯅꯕ ꯍꯥꯏꯇꯥꯔꯦ ꯊꯧꯗꯣꯛ ꯀꯧꯕꯅꯦ ꯑꯗꯨꯗꯤ ꯑꯗꯨ ꯇꯧꯔꯅꯤ ꯑꯗꯨꯅ ꯃꯥꯗꯣꯗꯨꯝ ꯌꯥꯍꯧ ꯉꯝꯅꯤ ꯑꯣꯚꯌꯁꯂꯤ ꯃꯥ ꯍꯧꯒꯠꯂꯒ ꯑꯩꯅ ꯁꯨꯝ ꯃꯥꯕꯨꯗꯤ ꯍꯧꯒꯠꯀꯅꯨ ꯍꯥꯏ ꯑꯗꯨꯏꯁꯨ ꯀꯩꯁꯨ ꯅꯨꯡꯉꯥꯏꯇꯦꯗꯅꯀꯣ
ꯎꯝ
ꯃꯥꯅ ꯍꯧꯒꯠꯂꯒ ꯆꯥꯒ ꯊꯛꯑꯗꯤ ꯑꯗꯨꯝ ꯍꯣꯏ ꯃꯤꯠꯁꯦ ꯑꯗꯨꯝ ꯁꯤꯡꯉꯅꯤ ꯍꯧꯒꯠꯂꯅꯤ ꯑꯗꯨꯗꯒ ꯑꯩꯁꯨ ꯊꯕꯛ ꯁꯠꯖꯠ ꯂꯣꯏꯁꯜꯂꯅꯤ ꯑꯗꯨ ꯅꯨꯡꯊꯤꯟꯗ ꯇꯨꯝꯗꯣꯏꯅꯦ ꯑꯩ ꯑꯩ ꯃꯤ ꯅꯨꯡꯊꯤꯟꯗ ꯂꯥꯏꯔꯤꯛ ꯌꯥꯝ ꯀꯟ ꯄꯥꯗꯣꯏꯅꯦꯕ
ꯑꯁꯑꯁ
ꯎꯝ ꯑꯩ ꯂꯥꯏꯔꯤꯛ ꯕ꯭ꯔꯦꯡ ꯕ꯭ꯔꯦꯡ ꯕ꯭ꯔꯦꯡ ꯑꯗꯩ ꯑꯩꯒꯤ ꯁꯥꯇ꯭ꯔꯥ ꯁꯥꯇ꯭ꯔ ꯌꯣꯡ ꯈ꯭ꯔꯁꯨ ꯂꯩꯕꯅꯦ ꯃꯣꯏ ꯁꯨ ꯑꯃꯨꯛ
ꯅꯪꯅ
ꯇꯨꯁꯟ ꯇꯨꯋꯏꯁꯟ ꯂꯧꯕ ꯇꯨꯁꯟ
ꯑꯣ
ꯍ ꯑꯁ ꯄꯨꯔꯥ ꯖꯥꯠ ꯖꯥꯠꯅꯦꯃꯦꯢꯕꯦꯝꯃ ꯑꯌꯨꯛꯇ ꯑꯃꯁꯤꯅꯅꯦ ꯃꯁꯤꯅ ꯃꯃꯤꯠ ꯇꯥꯡꯗꯣꯏꯅꯦꯕ ꯑꯉꯥꯡꯁꯦ ꯈꯪꯉꯕ꯭ꯔꯥ ꯃꯃꯤꯠ ꯇꯥꯡꯕ ꯍꯥꯏꯗꯣ ꯑꯝꯇ ꯊꯤꯅ ꯁꯣꯛꯇꯣꯏꯕ ꯅꯨꯡꯗꯤ ꯌꯥꯝ ꯅꯨꯡꯉꯥꯏꯇ ꯖꯠꯅꯤ ꯅꯣꯡꯉꯥꯟꯕꯤ ꯁꯣꯔꯤ ꯑꯝ ꯀꯩꯅꯣ ꯃꯥꯒꯤ ꯀꯩꯅꯣꯁꯦ ꯑꯝ ꯥ ꯃꯥꯒꯤ ꯄꯋꯔꯁꯦ ꯃꯥꯏꯅꯁ ꯐꯣꯔ ꯀꯝꯂꯥ ꯅꯨꯡꯒ ꯁꯣꯛꯑꯦꯕ ꯑꯉꯥꯡꯗꯣ ꯐꯣꯔ ꯁꯝꯊꯤꯡ ꯑꯗꯨꯒ ꯑꯉꯥꯡ ꯌꯥꯝ ꯑꯣꯏꯃꯟꯕꯒꯤ ꯁꯔꯖꯔꯤꯁꯨ ꯇꯧꯕ ꯌꯥꯗꯕ ꯑꯗꯨꯅ ꯂꯥꯏ ꯄꯥꯕꯁꯦ ꯄꯨꯔꯥ ꯁꯤꯗ ꯖꯤꯔꯣ ꯁꯦꯟꯇꯤꯃꯤꯇꯔꯗꯅꯦ ꯃꯥꯅ